ꯀꯩꯗꯧꯔꯝꯃꯤꯅꯣ
ꯑꯁ ꯑꯩꯖꯦ ꯑ ꯋꯥ ꯑꯝꯇ ꯇꯥꯟꯅꯒꯦꯅ ꯐꯣꯟ ꯇꯧꯔꯛꯏꯅꯤꯅꯦ
ꯀꯩꯅꫭ ꯍꯦꯛꯇ
ꯑꯩꯖꯦ ꯍꯧꯖꯤꯛꯁꯦ ꯀꯩ ꯍꯥꯏꯗꯣꯏꯅꯣ ꯑ‌ ꯁꯦꯟꯊꯣꯛ ꯂꯝꯕꯤꯖꯦ ꯑꯝꯕꯥꯎ ꯂꯩꯁꯜꯂꯛꯇ꯭ꯔꯕ ꯑꯗꯣ ꯍꯥꯏꯗꯤ ꯅꯪꯗꯤ ꯕꯤꯖꯤꯅꯦꯁ ꯃꯆꯥ ꯃꯆꯥ ꯇꯧ ꯈꯣꯠꯇꯅ ꯇꯧꯋꯤꯗꯣ ꯑꯗꯨꯗꯨꯅ ꯅꯪꯉꯣꯟꯗ ꯈꯤꯇꯪ ꯑꯩꯗꯣ ꯅꯣꯂꯦꯁ ꯂꯧꯔꯒ ꯀꯩꯅꯣ ꯇꯧꯒꯦ ꯇꯧꯕꯅꯦ ꯍꯥꯏꯗꯤ ꯑꯩꯁꯨ ꯃꯆꯥ ꯑꯝꯇ ꯍꯧꯗꯣꯛꯅꯒꯦꯅ ꯇꯧꯕ ꯑꯗꫭ ꯕꯤꯖꯤꯅꯦꯁꯁꯦ ꯑꯩꯅ ꯈꯟꯕꯅꯀꯣ ꯑꯩꯁꯦ ꯌꯦꯟ ꯃꯆꯥ ꯃꯆꯥꯖꯦ ꯍꯥꯟꯅ ꯇꯔꯥꯃꯨꯛ ꯂꯧꯔꯒ ꯂꯣꯏꯔꯝꯕꯅꯦ ꯕ
ꯎꯝ
ꯑꯗꯣ ꯃꯥꯖꯦ ꯍꯧꯖꯤꯛꯁꯦ ꯎꯝ ꯅꯤꯡꯗꯝꯗꯥ ꯃꯃꯥ ꯑꯩꯅ ꯂꯣꯏꯒꯤꯕ ꯑꯗꯣ ꯅꯤꯡꯗꯝꯗꯥ ꯑꯣꯏꯕꯒꯤꯗꯨꯗꯤ ꯈꯪꯗꯦ ꯌꯦꯟꯖꯦ ꯑꯝꯇ ꯍꯥꯏꯗꯤ ꯆꯥꯎꯅꯕ ꯌꯣꯛꯄ ꯉꯝꯍꯧꯗ꯭ꯔꯦꯕ ꯑꯗꯨꯝ ꯏꯪꯕꯒꯤ ꯆꯤꯡ ꯖꯜꯂꯒ ꯃꯣꯏꯖꯦ ꯑ ꯁꯤꯔ ꯁꯤꯔ ꯂꯩꯔꯝꯕ
ꯅꯨꯃꯤꯠ ꯀꯌꯥꯅꯤꯃꯨꯛ ꯁꯨꯔꯀꯥꯟꯗ
ꯅꯨꯃꯤꯠꯁꯦ ꯎꯝ ꯄꯣꯔꯛꯄꯗꯒꯤ ꯄꯨꯔꯛꯄꯗꯒꯤ ꯅꯨꯃꯤꯠ ꯎꯝ ꯇ꯭ꯔꯥꯃꯔꯤꯅꯤ ꯑꯃꯨꯛ ꯑꯗꯨꯝꯃꯥꯏꯅ
ꯍꯥꯏꯗꯤ ꯀꯔꯤ ꯌꯦꯟꯅꯣ ꯍꯥꯏꯖꯦ
ꯀꯤꯟꯕꯣꯂꯔ ꯃꯆꯥꯥꯗꯣ
ꯅꯨ ꯃꯤꯇ ꯇꯔꯥ ꯃꯔꯤ
ꯍꯣꯏ ꯑꯩꯅ ꯂꯣꯏꯕꯒꯤ ꯅꯤꯌꯣꯝꯗꯨꯁꯨ ꯈꯪꯍꯧꯗ꯭ꯔꯦ ꯑꯩꯁꯤꯅ
ꯑꯗꯨꯗꯤ ꯅꯪꯗꯤ ꯗꯥꯎꯗꯤ ꯌꯥꯗꯦꯅꯤꯀꯣ
ꯑꯗꯨꯅꯦ ꯑꯩꯅ ꯄꯩꯁꯥꯁꯦ ꯂꯩꯇ ꯂꯩꯇ ꯍꯧꯗꯣꯛꯅꯒꯦ ꯇꯧꯕꯁꯤꯗ ꯂꯣꯏꯅ ꯑꯃꯨꯛ ꯃꯥꯡꯈ꯭ꯔꯦ
ꯅꯨꯡꯉꯥꯏꯇꯦꯅꯦ ꯑꯗꯣ ꯅꯪ ꯍꯥꯏꯁꯦ ꯌꯦꯟ ꯂꯣꯏꯕꯒꯤ ꯃꯇꯥꯡꯗ ꯇꯥꯟꯅꯖꯦ ꯍꯥꯏꯕ ꯅꯠꯇ꯭ꯔꯒ ꯑꯇꯣꯞꯄ ꯀꯔꯤ ꯄꯥꯝꯃꯤꯅꯣ ꯅꯪꯅ
ꯑ ꯌꯦꯟ ꯂꯣꯏꯕꯒꯤ ꯍꯥꯏꯗꯤ ꯃꯣꯏꯁꯦ ꯀꯃꯥꯏꯅ ꯇꯧꯔꯒꯗꯤ ꯁꯤꯔꯣꯏꯗꯒꯦ ꯀꯔꯝ ꯍꯥꯏꯅ ꯊꯨꯅ ꯆꯍꯟꯒꯅꯤꯒꯤ ꯑꯗꯨꯒꯤ ꯃꯔꯝꯗ
ꯑꯗꯣ ꯀꯩꯅꯣ ꯇꯧꯕ ꯑ ꯌꯦꯟꯁꯦ ꯑꯩꯈꯣꯏꯅ ꯍꯥ ꯂꯧ ꯂꯣꯏꯒꯦ ꯍꯥꯏꯅ ꯈꯟ ꯇꯥꯔꯗꯤ ꯑꯩꯈꯣꯏꯅ ꯃꯥꯏꯕꯨ ꯊꯝꯕꯤꯕ ꯃꯐꯝꯁꯦ ꯐꯖꯅ ꯍꯥꯟꯅ ꯋꯥꯏ ꯅꯨꯡꯁꯤꯠꯇꯣꯛꯇꯅ ꯀꯣꯟꯁꯤꯡꯁꯦ ꯑꯗꯒꯤ ꯐꯤꯅꯥꯏꯜ ꯌꯥꯥꯏꯊꯣꯛꯇꯅ ꯊꯝꯒꯗꯕ ꯅꯨꯃꯤꯠ ꯊꯥ ꯃꯈꯥꯏ ꯑꯃ ꯀꯔꯤꯒꯨꯝꯕ ꯋꯥꯠꯂꯤꯉꯥꯏꯁꯤꯗ ꯐꯤꯅꯥꯏꯟꯒꯨꯝꯕ ꯆꯥꯛ ꯏꯊꯣꯛꯄꯤꯕ ꯑꯀꯣꯏꯕꯁꯤꯡꯁꯦ ꯑꯃꯣꯠ ꯑꯀꯥꯏ ꯂꯩꯍꯟꯗꯕ
ꯍꯥꯏꯗꯤ ꯃꯣꯏꯗꯤ ꯕꯣꯏꯂꯔ ꯍꯥꯏꯁꯤꯗꯤ ꯌꯥꯝ ꯀꯦꯖꯕꯅꯦꯕ ꯍꯥꯏꯗꯤ ꯃꯣꯏꯗꯤ ꯌꯥꯝ ꯁꯣꯟꯕꯅꯤꯅꯅꯦ ꯐꯖꯅ ꯀꯦꯌꯔ ꯇꯧꯕꯤꯗ꯭ꯔꯗꯤ ꯃꯣꯏꯗꯤ ꯍꯦꯛꯇ ꯁꯨꯃꯥꯏꯅ ꯃꯍꯤꯛ ꯀꯩꯀꯥꯗꯣ ꯂꯥꯏꯅꯥ ꯍꯦꯛꯇ ꯅꯥꯔꯒ ꯁꯤꯌꯦꯕ ꯑꯗꯨꯅ ꯊꯥ ꯃꯈꯥꯏ ꯑꯃ ꯀꯩꯃ ꯋꯥꯠꯂꯤꯉꯩꯗ ꯑꯗꯨꯃꯥꯏꯅ ꯐꯤꯅꯥꯏꯟ ꯆꯥꯏꯊꯣꯛꯄꯤꯔꯒ ꯊꯝꯕꯤꯕ ꯑꯗꯨꯒ ꯃꯀꯣꯟ ꯃꯇꯛꯁꯦ ꯑ ꯃꯀꯣꯟꯁꯤꯒꯤ ꯌꯦꯡꯒꯣꯟꯁꯤꯒꯤ ꯃꯊꯛꯁꯦ ꯑꯩꯈꯣꯏ ꯖꯤꯡꯒꯁꯦ ꯁꯨꯃꯥꯏꯅ ꯇꯧꯗꯣꯏꯅꯦꯕ ꯂꯧꯊꯣꯛ ꯂꯧꯁꯤꯟ ꯌꯥꯕ ꯍꯥꯏꯇꯥꯔꯦꯅꯦ ꯑꯃꯨꯛ ꯂꯧꯊꯣꯛꯑꯒ ꯀꯛꯊꯣꯛꯑꯒ ꯍꯣꯔꯦꯟ ꯑꯃꯨꯛ ꯍꯣꯔꯦꯟ ꯍꯥꯏꯗꯤ ꯑꯩꯈꯣꯏꯅ ꯌꯦꯟ ꯊꯝꯗꯔꯤ ꯉꯥꯏꯗꯅꯤꯀꯣ ꯑꯩꯈꯣꯏꯅ ꯍꯥꯏꯗꯤꯦ ꯌꯦꯟꯊꯝꯈꯨꯔꯒꯗꯤ ꯂꯧꯊꯣꯛꯄ ꯌꯥꯔꯔꯣꯏ ꯑꯗꯨꯅ ꯅꯨꯡꯁꯥ ꯃꯅꯨꯡꯗꯣ ꯅꯨꯡꯁꯥ ꯐꯨꯍꯟꯕꯩ ꯋꯥꯅꯤꯗ ꯉꯝꯃꯕ ꯑꯗꯨꯃꯌꯥ ꯎꯝ ꯅꯨꯡꯁꯥ ꯐꯨꯍꯟꯕꯤꯕ ꯊꯝꯗ꯭ꯔꯤꯉꯩꯁꯤꯗ ꯑꯗꯨꯒ ꯀꯩꯅꯣ ꯇꯧꯔꯒ ꯃꯥꯒꯤ ꯌꯦꯟꯁꯦ ꯄꯨꯔꯛꯑꯅꯤ ꯄꯨꯔꯛꯑ ꯃꯇꯨꯡ ꯃꯇꯨꯡꯁꯤꯗ ꯃꯥꯒꯤ ꯃꯀꯣꯟꯁ ꯅꯣꯏꯅ ꯀꯔꯤ ꯊꯥꯕꯤꯈꯤꯒꯦ ꯍꯥꯏꯗꯤ ꯋꯥꯏ ꯊꯥꯕꯒꯦꯔꯥ ꯎꯀꯨꯞ ꯊꯥꯒꯦꯔꯥ ꯅꯣꯏꯅ ꯊꯥꯅꯤꯡꯕꯗꯣ ꯐꯖꯅ ꯊꯥꯕꯤꯔꯅꯤꯗꯅ
ꯑꯣ
ꯊꯥꯕꯤꯕꯁꯤꯗ ꯃꯣꯏꯗꯤ ꯃꯊꯤꯒꯨꯝꯕꯁꯦ ꯐꯥꯏꯔꯦ ꯑꯗꯨꯝ ꯃꯄꯥꯛ ꯃꯄꯥꯛ ꯂꯩꯕ ꯈꯔ ꯇꯣꯏꯅ ꯂꯧꯊꯣꯛꯄꯤꯗꯕ ꯌꯥꯗꯦꯀꯣ ꯍꯥꯏꯗꯤ ꯅꯠꯇ꯭ꯔꯗꯤ ꯃꯈꯣꯡꯗꯨꯗ ꯂꯣꯏ ꯅꯞꯁꯜꯂ ꯃꯣ ꯁꯜꯂꯛꯇꯣꯏꯅꯦ ꯝ ꯑꯣꯏꯖꯦ
ꯑꯗꯨꯒ ꯃꯈꯣꯡꯁꯦ ꯊꯥꯡꯕ ꯉꯝꯃꯣꯏꯗꯕ ꯑꯗꯨꯅ ꯇꯣꯏꯅ ꯂꯧꯊꯣꯛꯄꯤꯒꯗꯕꯅꯦ ꯑꯗꯣ ꯅꯪꯅ ꯅꯤꯡꯗꯝꯗꯥꯗ ꯂꯣꯏꯒꯦ ꯍꯥꯏꯇꯥꯔꯗꯤ ꯃꯣꯏꯁꯦ ꯏꯪ ꯏꯪꯕꯅꯦ ꯏꯪꯕꯅ ꯏꯪꯕꯗꯒꯤꯗꯤ ꯃꯊꯤ ꯐꯥꯏꯗꯕ
ꯃꯊꯤ ꯐꯥꯏꯗꯔꯛꯀꯅꯦꯕ ꯏꯪꯉꯗꯤ ꯑꯗꯨꯅ ꯀꯩꯅꯣ ꯇꯧꯕꯤꯕ ꯑꯈꯣꯏꯒꯤ ꯃꯩꯇꯥꯟ ꯑꯩꯈꯣꯏꯒꯤ ꯃꯩꯐꯨꯗꯨꯗ ꯃꯩꯇꯥꯟ ꯑꯗꯨꯒ ꯃꯥꯒꯤ ꯊꯥꯟꯕ ꯕꯂꯞꯇꫭ ꯑꯩꯠ ꯍꯟꯗ꯭ꯔꯦꯠ ꯊꯥꯎꯖꯟꯒꯤ ꯋꯥꯟ ꯊꯥꯎꯖꯟꯒꯤ ꯋꯥꯟ ꯍꯟꯗ꯭ꯔꯦꯠꯀꯤ ꯑꯃ ꯑꯉꯥꯡꯕ ꯕꯂꯞ ꯑꯃ ꯂꯩꯕꯗꯣ ꯊꯥꯏꯅ ꯌꯥꯝ ꯊꯥꯟꯅꯕꯗꯣ
ꯑꯥ
ꯑꯗꯨꯗꯣ ꯍꯥꯞꯄꯤꯕ ꯑꯗꯨꯒ
ꯍꯧꯖꯤꯛꯀꯤ ꯑꯗꯨ ꯍꯥꯞꯄ ꯕꫭꯛꯇ ꯏꯪ ꯇꯥꯔꯗꯤ ꯃꯩꯐꯨꯁꯦ ꯑꯅꯤ ꯑꯍꯨꯝ ꯂꯧꯔꯒ ꯃꯩꯇꯥꯟꯗꯣ ꯑꯈꯣꯏꯅ ꯃꯩ ꯇꯤꯛꯅꯕꯗꯣ ꯑꯗꯨꯃꯥꯏꯅ ꯃꯩꯐꯨ ꯍꯧꯕꯤ ꯔꯒ ꯁꯥꯏꯠ ꯁꯥꯏꯠꯁꯤꯡꯖꯤꯗ ꯊꯝꯕꯤꯕ ꯍꯥꯏꯗꯤ ꯃꯣꯏ ꯃꯁꯥꯗꯗꯤ ꯄꯣꯛꯇꯅꯕꯀꯣ ꯄꯣꯛꯇꯅꯕ ꯐꯖꯅ ꯃꯆꯤ ꯑꯝꯗ ꯈꯥꯖ ꯈꯣꯆꯜꯂꯒ ꯍꯥꯏꯗꯤ ꯃꯅꯤꯟꯗꯣ ꯕꯪ ꯕꯪ ꯕꯪ ꯁꯥꯕ ꯌꯥꯅꯕ ꯃꯋꫭꯡꯗ ꯑꯈꯣꯏ ꯀꯩꯅꯣ ꯇꯧꯔꯁꯨ ꯌꯥꯏꯌꯦ ꯑ‌‌ ꯑꯈꯣꯏꯒꯤ ꯊꯥꯎꯒꯤ ꯇꯤꯟꯗꯣ
ꯑ
ꯈꯔ ꯆꯥꯎꯕꯗꯣ ꯑꯗꯨꯗ ꯑꯗꯨ ꯃꯅꯨꯡꯗ ꯍꯥꯞꯆꯟꯕ ꯃꯩꯐꯨꯁꯦ ꯈꯔ ꯄꯤꯛꯇꯛ ꯄꯤꯛꯇꯛ ꯇꯧꯕ ꯁꯦ ꯂꯩꯔꯒ ꯑꯗꯨꯝꯃꯥꯏꯅ ꯍꯥꯞꯆꯟꯕꯤꯔꯗꯤ ꯃꫭꯏꯖꯦ ꯃꯩꯒꯤ ꯃꯅꯤꯟꯗꯨꯅ ꯁꯥꯒꯠꯆꯔꯒ ꯏꯪꯕ ꯐꯕꯅꯦꯕ
ꯑꯥ
ꯇꯧꯒꯗꯕ ꯅꯤꯡꯗꯝꯗꯥꯗ ꯑꯣꯏꯔꯗꯤ ꯑꯗꯒꯤ ꯏꯁꯤꯡꯁꯤꯁꯨ ꯃꯣꯏ ꯑꯃ ꯄꯤꯊꯛꯄ ꯑꯃꯈꯛ ꯇꯪ ꯇꯣꯇꯤ ꯏꯁꯤꯡ ꯄꯤꯊꯛꯀꯦ ꯍꯥꯏꯔꯗꯤ ꯇꯣꯇꯤ ꯏꯁꯤꯡꯖꯦ ꯑꯗꯨꯝ ꯄꯤꯊꯛꯀꯗꯕ ꯑꯌꯥꯝꯕꯅ ꯇꫭꯇꯤ ꯏꯁꯤꯡꯖꯦ ꯄꯤꯊꯛꯅꯩ ꯄꯨꯈꯤꯒꯨꯝꯕ ꯈꯣꯠꯄꯖꯤꯡꯖꯦ ꯍꯥꯏꯗꯤ ꯃꯣꯏ ꯃꯁꯥ ꯁꯣꯟꯕꯅꯤꯅ ꯄꯤꯊꯛꯅ ꯗꯦꯕ
ꯑꯁ ꯑꯗꯨꯅꯦ ꯏꯆꯦ ꯑꯩꯖꯦ ꯍꯥꯟꯅ ꯂꯣꯏꯗ꯭ꯔꯤꯉꯩꯗꯨꯗ ꯏꯆꯦꯗ ꯁꯨꯝꯃꯥꯏꯅ ꯈꯤꯇꯪ ꯍꯪ ꯈꯣꯠ ꯇꯧꯔꯝꯃꯗꯤꯅ ꯑꯩꯗꯤ ꯀꯌꯥ ꯅꯨꯡꯉꯥꯏꯒꯗꯕ
ꯎꯝ ꯑꯗꯨꯝꯃꯥꯏꯅ ꯇꯧꯕꯤꯒꯗꯕꯅꯦ ꯃꯣꯏꯖꯦ ꯅꯤꯡꯗꯝꯗꯥꯗ ꯂꯣꯏꯒꯦ ꯍꯥꯏꯗꯤ ꯃꯩꯐꯨ ꯇꯣꯡꯉꯥꯟꯅ ꯍꯧꯕꯤꯗꯧꯕ ꯅꯦ
ꯑꯣ
ꯅꯠꯇ꯭ꯔꯗꯤ ꯃꯣꯏꯗꯤ ꯅꯥꯕꯗꯒꯤ ꯆꯥꯎꯕꯖꯨ ꯍꯦꯜꯂꯣꯏ ꯏꯪꯉꯗꯤ ꯑꯗꯒꯤꯗꯤ ꯃꯊꯤꯖꯨ ꯐꯥꯏꯗꯔꯅꯤ ꯆꯥꯕ ꯇꯨꯝꯃꯔꯣꯏ ꯑꯗꯒꯤꯗꯤ ꯂꯣꯛ ꯊꯨꯡꯉꯛꯀꯅꯤ
ꯎꯝ
ꯇꯧꯔꯒ ꯁꯤꯒꯤꯗꫭꯏꯕ ꯃꯣꯏꯗꯤ ꯍꯦꯛꯇ
ꯑꯗꫭ ꯅꯪ ꯍꯟꯗꯛ ꯌꯦꯟ ꯂꯣꯏꯒꯦꯅ ꯈꯜꯂꯤꯔꯣ ꯀꯩꯅꯣ
ꯍꫭ ꯍꯣꯏ ꯑꯩꯖꯦ ꯌꯦꯟꯗꯣ ꯑꯗꯨꯝꯃꯥꯏꯅ ꯕꯣꯏꯂꯔꯗꯣ ꯈꯔ ꯂꯧꯔ ꯂꯣꯏꯔꯒ ꯑꯩꯖꯦ ꯍꯧꯗꯣꯛꯅꯁꯤ ꯔꯅ ꯈꯜꯂꯤꯕ
ꯑꯣ ꯍꯧꯖꯤꯛꯇꯤ ꯏꯡꯗꯝꯗꯥ ꯅꯠꯇꯕꯅꯤꯅ ꯑꯗꯨꯝ ꯌꯥꯗꯤ ꯌꯥꯅꯤꯌꯦ ꯑꯩꯅ ꯍꯥꯏꯔꯤꯖꯤ ꯑꯩꯅ ꯍꯥꯏꯔꯤ ꯃꯌꯥꯝꯗꯣ ꯅꯤꯡꯗꯝꯗꯥ ꯅꯠꯇꯝꯅꯤꯅ ꯃꯩ ꯐꯨ ꯍꯧꯕ ꯈꯣꯠꯄꯗꯨꯃꯗꯤ ꯇꯧꯔꯔꯣꯏ ꯀꯥꯂꯦꯟꯗꯗꯤ ꯃꯊꯤ ꯃꯌꯨꯡꯗꯨꯗꯤ ꯈꯔ ꯇꯣꯏꯅ ꯁꯦꯡꯕꯤꯕ ꯇꯥꯔꯦ ꯑꯗꯒꯤ ꯎꯝ ꯃꯥꯒꯤ ꯏꯁꯤꯡꯗꯨꯃ ꯐꯖꯅ ꯑ ꯀꯩꯅꯣ ꯇꯧꯗꯧꯕ ꯍꯥꯏꯗꯤ ꯑꯈꯣꯏꯒꯤ ꯑꯈꯣꯏꯅ ꯑꯌꯨꯛ ꯅꯨꯡꯗꯥꯡ ꯑꯈꯣꯏꯒꯤ ꯁꯤꯖꯤꯟꯅꯕ ꯀꯣꯟ ꯍꯥꯏꯗꯤ ꯑꯈꯣꯏꯒꯤ ꯈꯣꯡ ꯍꯥꯝꯕ ꯑꯣꯢꯌꯣ ꯑꯃꯃ ꯇꯧꯕ ꯑꯗꯨꯃꯥꯏꯅ ꯄꯨꯟꯕ ꯌꯥꯗꯦ ꯢꯁꯤ ꯢꯪ ꯃꯣꯏꯒꯤ ꯇꯣꯉꯥꯟꯅ ꯁꯤꯟꯇꯦꯛꯁ ꯃꯣꯏꯒꯤ ꯍꯥꯞꯄꯒꯤ ꯃꯣꯏꯒꯤ ꯊꯛꯄ ꯈꯛꯇꯪꯒꯤ ꯊꯝꯕꯤꯗꯣꯏꯕ ꯍꯥꯏꯕꯗꯤ ꯑꯈꯣꯏꯒꯤ ꯑꯇꯣꯞꯄ ꯍꯥꯏꯗꯤ ꯑꯈꯣꯏꯒꯤ ꯇꯣꯏꯂꯦꯠꯀꯨꯝꯕ ꯆꯪꯕꯗ ꯄꯨꯁꯟꯕ ꯑꯣꯏꯌꯨ ꯑꯃ ꯑꯣꯏꯌꯨ ꯃꯛ ꯅꯨꯡ ꯆꯣꯞ ꯆꯥ ꯆꯣꯞ ꯆꯥ ꯇꯧꯕꯖꯦ ꯃꯍꯤꯛ ꯃꯇꯥꯏ ꯌꯥꯝ ꯄꯛꯍꯜꯂꯦꯕ ꯈꯪꯗꯕ ꯑꯗꯨꯅ ꯅꯥꯔꯛꯄꯒꯤ ꯆꯥꯟꯁ ꯌꯥꯝꯅ ꯋꯥꯡꯉꯦ ꯑꯗꯨꯅ ꯃꯣꯏꯒꯤ ꯇꯣꯉꯥꯟꯅ ꯊꯝꯕꯤꯒꯗꯕ ꯅꯪ
ꯂꯣꯏꯒꯦꯅ ꯈꯜꯂꯗꯤ ꯍꯥꯏꯗꯤ ꯋꯥꯅꯖꯨ ꯂꯣꯏꯔꯒ ꯑꯃꯨꯛ ꯊꯥ ꯃꯈꯥꯏ ꯑꯃ ꯂꯣꯏꯔꯛꯄ ꯍꯥꯏꯖꯦ ꯊꯥꯈꯥꯏ ꯆꯟꯖꯜꯂꯕꯅꯤ ꯌꯣꯡ
ꯎꯝ
ꯄꯤꯕ ꯍꯥꯏꯖꯦ ꯄꯩꯁꯥꯗꯨꯁꯨ ꯃꯥꯡꯉꯦ ꯂꯣꯏꯅ ꯃꯇꯝꯁꯨ ꯃꯥꯡꯉꯦ ꯍꯣꯠꯅꯕ ꯍꯣꯠꯅꯕꯖꯨ ꯃꯥꯡꯖ ꯔꯦ ꯅꯠꯇ꯭ꯔꯥ
ꯃꯥꯅꯦ ꯑꯩꯖꯨ ꯃꯃꯥꯡꯗ ꯌꯦꯟ ꯁꯤꯒꯤꯕꯗꯨ ꯄꯩꯁꯥ ꯑꯗꯨꯛꯀꯤ ꯃꯇꯤꯛ ꯄꯨꯠꯊꯍꯧꯗꯅ
ꯑꯗꯨꯅ ꯈꯔ ꯍꯩꯁꯤꯡꯅ ꯇꯧꯒꯗꯕꯅꯤ
ꯌꯦꯟꯕꯨ ꯀꯌꯥꯃꯨꯛ ꯂꯣꯏꯒꯦ ꯈꯜꯂꯤꯅꯣꯅꯦ
ꯌꯦꯟꯖꯦ ꯑꯩꯅ ꯎꯝ ꯍꯟꯗꯛꯇꯤ ꯑꯃꯨꯛ ꯂꯣꯏꯕ ꯃꯐꯝꯖꯦ ꯈꯤꯇꯪ ꯎꯝ ꯈ ꯆꯥꯏꯌꯦ ꯈꯔ ꯆꯥꯎꯅ ꯁꯦꯝꯃꯦꯕꯀꯣ ꯑꯗꯨꯗꯗꯤ ꯌꯦꯟꯖꯦ ꯍꯥꯟꯅ ꯑꯥ ꯀꯨꯟꯊ꯭ꯔꯥꯃꯨꯛ ꯂꯧ ꯂꯧꯖꯤꯔꯥꯅ ꯈꯜꯂꯤꯌꯦꯕ ꯆꯦꯠꯁꯦ
ꯑꯣ ꯑꯣ ꯌꯥꯏ ꯌꯥꯢ ꯑꯗꯣ ꯃꯥꯒꯤ ꯀꯩꯅꯣꯗꯤ ꯃꯆꯤꯟꯖꯥꯛ ꯆꯥꯅꯕꯤ ꯈꯣꯠꯅꯕꯤꯒ ꯍꯥꯟꯅꯒꯤꯗꯣ ꯁꯤꯖꯤꯟꯅꯗꯣꯏꯔꯥ ꯅꯠꯇ꯭ꯔꯒ ꯑꯅꯧꯕ ꯂꯧꯗꯣꯏꯔꯣ
ꯍꯥꯟꯅꯒꯤꯖꯦ ꯎꯝ ꯍꯥꯟꯅꯒꯤꯖꯤꯕꯨꯗꯤ ꯗꯨꯝ ꯂꯧꯗꯨꯅꯦ ꯑꯗꯨ ꯏꯆꯦ ꯍꯣꯏꯅ ꯍꯥꯏꯗꯤ ꯊꯣꯏꯗꯣꯛ ꯍꯦꯟꯗꯣꯛꯅ ꯌꯦꯟꯗꯨꯗ ꯀꯥꯟꯅꯕ ꯀꯩꯀꯥ ꯑꯣꯏꯔꯗꯤ ꯀꯔꯝꯕ
ꯑꯣ ꯑꯣ ꯑꯩꯅ ꯍꯥꯏꯅꯤꯡꯕꯗꯤꯝꯒꯤ ꯍꯥꯟꯅꯒꯤꯗꯤ ꯈꯔ ꯂꯩꯕꯗꯣ ꯑꯗꯨꯗꯤ ꯁꯤꯖꯤꯟꯅ ꯔꯨꯔꯅꯨ ꯍꯥꯏꯗꯤ ꯍꯥꯟꯅ ꯌꯦꯟꯗꯣ ꯅꯥꯒꯤꯕꯅꯤꯅꯅꯦ ꯑꯗꯨꯗꯤ ꯁꯤꯖꯤꯟꯅꯍꯟꯅꯤꯡꯗ꯭ꯔꯦꯕ ꯍꯥꯏ ꯗꯤ ꯃꯥꯒꯤ ꯑꯗꯨꯗ ꯅꯥꯒꯤꯕ ꯃꯍꯤꯛꯇꯣ ꯄꯛꯑ ꯈꯣꯠꯂꯒ ꯂꯩꯔꯝꯃꯣ ꯑꯃꯨꯛ ꯆꯞ ꯃꯥꯟꯅꯅ ꯑꯃꯨꯛ ꯇꯧꯗꯣꯏꯅꯦꯕ ꯑꯗꯨꯅ ꯅꯪ ꯋꯥꯔꯖꯨ ꯋꯥꯅ
ꯄꯣꯠ ꯆꯩ ꯃꯥꯒꯤ ꯃꯆꯤꯟꯖꯥꯛ ꯆꯥꯅꯕ ꯏꯁꯤꯡ ꯊꯛꯅꯕꯗꯨꯗꯤ ꯑꯅꯧꯕ ꯑꯣꯏꯅ ꯂꯣꯏꯅ ꯂꯩꯔꯣ
ꯑꯗꯨꯃꯥꯏꯅ ꯂꯩꯔꯣ ꯑꯗꯨꯒ ꯐꯖꯅ ꯂꯩꯔꯒ ꯄꯨꯔꯛꯑ ꯃꯇꯨꯡꯗ ꯐꯦꯡꯇꯣꯛ ꯆꯥꯝꯊꯣꯛꯑꯒ ꯅꯨꯡꯁꯥꯗ ꯀꯪꯅ ꯐꯧꯗꯣꯛꯑꯣ
ꯎꯝ
ꯄꯗꯨꯁꯨ ꯃꯤ ꯗꯨꯀꯥꯟꯗ ꯂꯩꯔꯤꯕ ꯄꯣꯠꯅꯤꯅ ꯃꯊꯣꯡ ꯃꯔꯝ ꯈꯪꯗꯦꯗꯅꯥ ꯕꯣꯢꯂꯔ ꯂꯣꯏꯕ ꯖꯦ ꯌꯥꯝꯅ ꯌꯥꯝꯅ ꯍꯥꯏꯗꯤ ꯈꯨꯠ ꯌꯥꯝ ꯆꯪꯕꯗꯣ ꯆꯣꯞꯆꯥ ꯆꯣꯞꯆꯥ ꯇꯧꯕ ꯌꯥꯝ ꯌꯥꯗꯕꯅꯦꯕ
ꯎꯝ
ꯑꯗꯨꯅ ꯑꯗꯨꯃꯥꯏꯅ ꯍꯥꯟꯅ ꯄꯣꯠꯆꯩ ꯖꯤꯡꯗꯣ ꯂꯩꯔꯒꯥ
ꯇꯧꯋꯣ ꯑꯗꯨꯒ ꯅꯪ ꯂꯩꯕꯗꯨꯖꯨꯅꯦ ꯁꯨꯃꯥꯏꯅ ꯇꯧꯋꯣ ꯑ ꯑꯈꯣꯏꯅ ꯄꯩꯁꯥ ꯂꯩꯔꯦ ꯔꯦꯗꯅ ꯍꯦꯛꯇ ꯂꯩꯔꯨꯅꯣꯕ ꯃꯣꯏꯒꯤ ꯌꯦꯟ ꯀꯛꯄ ꯗꯨꯀꯥꯟꯖꯤꯡꯗ ꯇꯥꯟꯅꯔꯣ ꯑꯩ ꯁꯨꯃꯥꯏꯅ ꯌꯦꯟꯗꯣ ꯂꯣꯏꯅꯤꯡꯉꯦ ꯈꯣꯠ ꯂꯦꯅ ꯗꯣ ꯅꯣꯏ ꯊꯥꯗꯕꯤꯔꯛꯑꯣ ꯍꯥꯏꯌꯣ ꯃꯣꯏ ꯊꯥꯗ ꯍꯜꯂꯛꯄꯖꯤꯅ ꯑꯈꯣꯏꯗ ꯀꯩ ꯀꯥꯟꯅꯒꯦ ꯍꯥꯏꯕ ꯃꯇꯝꯗ ꯑꯈꯣꯏꯒꯤ ꯀꯩꯒꯨꯝꯕ ꯌꯦꯟꯖꯦ ꯅꯥꯔꯛꯑꯦꯟ ꯈꯜꯂꯖꯤꯅꯦꯀꯣ ꯅꯥꯔꯛꯑꯦ ꯅꯥꯕ ꯍꯧꯔꯛꯑꯦ ꯑꯗꯣ ꯄꯨꯔꯥꯗꯤ ꯅꯥꯗ꯭ꯔꯤꯕ ꯅꯥꯕ ꯍꯧꯔꯗꯤ ꯃꯊꯪ ꯃꯊꯪꯊꯪ ꯂꯣꯏ ꯂꯥꯛꯂ ꯁꯤꯔꯗꯣꯏꯅꯤꯗꯅ
ꯎꯝ
ꯑꯗꯨꯅ ꯅꯥꯕ ꯍꯧꯔꯛꯑꯦ ꯍꯥꯏꯗꯤ ꯄꯤꯛꯢꯉꯥꯏꯗꯗꯤ ꯌꯥꯔꯣꯏ ꯑꯈꯣꯏꯒꯤ ꯅꯨꯃꯤꯠꯀ ꯅꯤꯔ ꯅꯤꯝꯐꯨꯅꯤ ꯅꯤꯝꯐꯨ ꯃꯉꯥꯅꯤꯗꯒ ꯌꯣꯟꯅꯩ ꯅꯨꯃꯤꯠ ꯑꯗꯨꯃꯥꯏꯅ ꯀꯨꯟꯊ꯭ꯔꯥ ꯃꯉꯥꯅꯤꯒꯨꯝꯕ ꯁꯨꯔꯛꯄ ꯈꯣꯠꯄ ꯑꯗꯒꯤ ꯅꯨꯃꯤꯠ ꯎꯝ ꯀꯨꯟꯊ꯭ꯔꯥꯒ ꯁꯨꯔꯛꯄꯖꯦ ꯁ꯭ꯋꯥꯏꯖꯤꯗ ꯅꯥꯁꯜꯂꯛꯑꯦꯅ ꯈꯜꯂꯣ ꯑꯗꯨꯗꯤ ꯃꯣꯏꯗ ꯑꯦ ꯌꯦꯟꯖꯦ ꯁꯨꯃꯥꯏꯅ ꯅꯥꯁꯤꯜꯂꯛꯑꯦꯅꯦ ꯍꯥꯏꯔꯗꯤ ꯃꯣꯏꯅ ꯊꯨꯅ ꯑꯇꯣꯞꯄ ꯑꯇꯣꯞꯄ ꯃꯣꯏꯅ ꯊꯥꯗꯕꯖꯤꯡꯗꯣ ꯑꯍꯦ ꯂꯦꯞꯍꯜꯂꯦꯗꯅ ꯃꯣꯏꯗꯤ ꯅꯥꯗꯕꯖꯤꯡ ꯗꯨꯗꯤ ꯂꯦꯞꯄ ꯌꯥꯏꯗꯅ
ꯑ
ꯅꯥꯕꯗꯣ ꯈꯤꯇꯪ ꯍꯧꯔꯛꯏꯉꯥꯢꯗꯨꯗ ꯑꯇꯩꯖꯤꯡꯗꯨꯗ ꯂꯥꯟꯖꯜꯂꯛꯇ꯭ꯔꯤꯉꯥꯢꯁꯤꯗ ꯑꯇꯩꯖꯤꯡꯗꯣ ꯑ ꯍꯦꯛ ꯊꯨꯅ ꯆꯤꯡꯊꯣꯛ ꯈꯔꯗꯤ ꯃꯣꯏꯗꯣ ꯍꯥꯠꯇꯣꯛꯑ ꯆꯥꯊꯣꯛꯈ꯭ꯔꯗꯤ ꯅꯥꯍꯧꯗ꯭ꯔꯦꯗꯅ ꯑꯗꯨꯃꯥꯏꯅ ꯃꯣꯏꯅ ꯊꯨꯅ ꯆꯤꯡꯒꯤ ꯆꯤꯡꯕꯤꯕꯅꯦꯕ ꯑꯗꯨꯃꯥꯏꯅ ꯇꯧꯔꯗꯤ ꯍꯥꯏꯗꯤ ꯃꯣꯏꯉꯣꯟꯗꯩ ꯊꯥꯗꯕ ꯑꯣꯏꯔꯗꯤ ꯍꯥꯏꯗꯤ ꯃꯣꯏ ꯃꯣꯏꯗꯩꯖꯨ ꯊꯥꯗꯒ꯭ꯔꯤ ꯄꯩꯁꯥꯅꯤꯅ ꯃꯣꯏꯁꯨ ꯃꯥꯡꯕ ꯌꯥꯗꯦ ꯀꯃꯥꯏ ꯇꯧꯁꯤꯒꯦꯅ ꯍꯥꯏꯗꯤ ꯎꯄꯥꯏꯗꯣ
ꯎꯝ
ꯑꯗꯨꯃꯥꯏꯟ ꯊꯤꯔꯛꯄꯅꯦꯕ ꯑꯗꯨꯅ ꯑ ꯅꯪꯅ ꯄꯩꯁꯥ ꯂꯩꯔꯦꯅ ꯍꯦꯛꯇ ꯄꯨꯊꯣꯛꯑ ꯇꯧꯔꯨꯅꯣ ꯕ ꯃꯣꯏꯒ ꯇꯥꯟꯅꯔꯒ ꯆꯠꯂꯒ ꯑꯩ ꯁꯨꯃꯥꯏꯅ ꯑꯣꯏꯅꯤꯡꯉꯦ ꯁꯨꯃꯥꯏ ꯊꯥꯗꯕꯤꯌꯨ ꯅ ꯍꯥꯏꯔꯒꯅꯦ
ꯎꯝ ꯍꯣꯏ ꯍꯣꯏ ꯢꯆꯦ ꯗꯨꯗꯤ ꯑꯩꯖꯦ ꯍꯌꯦꯡ ꯌꯦꯜ ꯂꯧꯕ ꯆꯠꯆꯒꯦ ꯇꯧꯕꯅꯦꯕ ꯑꯗꯨꯗ ꯁꯨꯃꯥꯏꯅ ꯌꯦꯟ ꯂꯧꯕꯝꯗꯨꯗ ꯁꯨꯝ ꯍꯣꯏ ꯢꯆꯦ
ꯌꯦꯟꯗꯨꯗꯤ ꯄꯣꯔꯛꯇꯕꯤꯗ ꯃꯣꯏꯒ ꯋꯥꯔꯤ ꯁꯥꯟꯅꯕ ꯑꯣꯏꯅ ꯆꯠꯂꯨ
ꯍꯣꯏ ꯏꯆꯦ ꯑꯁ ꯏꯆꯦ ꯌꯥꯝ ꯅꯨꯡꯉꯥꯏꯖꯔꯦ ꯍꯥꯏꯗꯤ ꯏꯆꯦꯗꯒꯤ ꯁꯨꯃꯥꯏꯅ ꯅꯣꯂꯦꯖꯁꯦ ꯂꯧꯔꯝꯗ꯭ꯔꯗꯤ ꯍꯥꯟꯅꯒꯤ ꯗꯨꯃꯥꯏꯅ ꯇꯧ ꯇꯧꯔꯣꯏ ꯍꯥꯏꯅꯤꯡꯉꯥꯏꯖꯨ ꯂꯩꯇꯦ ꯑꯗꫭ ꯃꯊꯪꯗꯒꯤ ꯐꯖꯅ ꯆꯦꯛꯁꯤꯟꯅ ꯇꯧꯔꯒꯦ ꯏꯁꯤꯡ ꯃꯥꯏꯁꯤꯡ ꯊꯛꯅꯕ ꯃꯛꯇ ꯑꯣꯏꯔꯕ ꯖꯨ ꯃꯆꯤꯟꯖꯥꯛ ꯍꯥꯞꯄ ꯈꯣꯠꯄ ꯃꯛꯇꯑꯣꯏꯖꯨ ꯆꯦꯛꯁꯤꯟꯅ ꯐꯖꯅ ꯀꯤꯌꯔ ꯂꯧꯔꯒꯦ ꯏꯆꯦ
ꯎꯝ ꯍꯣꯏ ꯑꯗꯨꯃꯥꯏꯅ ꯈꯔ ꯂꯧꯕꯤꯌꯨ ꯑꯗꯨꯒ ꯑꯥ ꯃꯣꯏꯒ ꯇꯥꯟꯅꯧ ꯑꯗꯨꯅ ꯌꯥꯝ ꯐꯕ ꯍꯦꯟꯕꯅꯤ ꯑꯩꯈꯣꯏ ꯉꯣꯟꯗ